ꯍꯜꯂꯣ
ꯇꯥꯔꯦ ꯇꯥꯔꯦ ꯉꯁꯥꯏꯗꯤ ꯈꯔ ꯈꯔ ꯇꯥꯔꯒ ꯑꯗꯨꯝ ꯃꯊꯟꯇ ꯃꯨꯠꯈꯤꯕꯀꯣ
ꯅ°ꯠꯋꯥꯛ ꯅ ꯅ°ꯃꯦ
ꯍꯣꯏ ꯑꯩꯅ ꯅꯠꯇꯦ
ꯑꯩ ꯃꯪ ꯅꯨꯡꯉꯥꯏꯗꯅ
ꯑꯣ ꯍꯣꯏꯅꯦ ꯃꯥꯇꯠ ꯃꯥꯇꯠ
ꯁꯦꯡꯅ ꯇꯥꯗꯕ꯭ꯔꯣ ꯑꯩ ꯉꯥꯡꯉꯤꯁꯦ
ꯍꯧꯖꯤꯛꯄꯨꯗꯤ ꯇꯥꯔꯦ ꯐꯖꯅ ꯉꯁꯥꯏꯗꯤ ꯇꯥꯗꯕ
ꯑꯁ
ꯑꯃꯨꯛ ꯍꯧꯔꯛꯑꯦ ꯑꯧ ꯑꯩ ꯇꯥꯗꯦ ꯀꯔꯤ ꯍꯥꯏꯕꯅꯣ
ꯑꯩ
ꯏ ꯀꯥꯒ ꯗꯧꯔꯦꯗꯤ ꯐꯖ ꯇꯥꯏ ꯇꯣꯞꯄꯗꯤ ꯇꯥꯗꯦ
ꯅꯦꯠꯋꯥꯛꯁꯦ ꯑꯩ ꯑꯩꯈꯣꯏ ꯇꯥꯔꯝꯃꯅꯤ ꯑ‌ꯣ ꯆ ꯆꯠꯂꯤꯅꯦꯕꯥ ꯋꯥꯀꯤꯛ ꯇꯥꯗ꯭ꯔ‌ꯣ
ꯑꯧ ꯇꯥꯔꯦ
ꯑꯣ ꯁꯤ ꯀꯩꯅꯣꯗ ꯋꯥꯛꯀꯤꯡ ꯆꯠꯂꯤꯌ‌ꯦ ꯈꯣꯏ ꯂꯩꯐꯝꯗꯣ ꯑꯗꯨꯒꯤ ꯅꯥꯀꯟꯗ ꯅꯪꯗꯤ ꯆꯥꯛ ꯏꯟꯖꯥꯡ ꯊꯣꯡ ꯔꯣꯏꯗꯣ
ꯑꯁ ꯑꯩ ꯂꯥꯛꯄ ꯀꯥꯟꯗ ꯏꯃꯥꯈꯣꯏ ꯂꯣꯏ ꯊꯣꯡꯕ ꯂꯣꯏꯔꯦꯗ
ꯏꯁ ꯀꯩ ꯍꯤꯡꯖꯥꯡ ꯊꯣꯡꯉꯝꯃꯤꯅꯣ
ꯈꯪꯗꯦ ꯌꯦꯡꯗ꯭ꯔꯤ
ꯏꯟꯁꯥꯡ ꯏꯟꯁꯥꯡ ꯍꯥꯎꯇꯗꯤ ꯍꯣꯔꯦꯟ ꯈꯤꯇꯪꯃꯨꯛ ꯆꯥꯗꯣꯏꯔꯣ ꯌꯥꯝ ꯌꯥꯝ ꯆꯥꯎꯀꯣ ꯅꯌꯥꯡꯗꯣ ꯈꯔ ꯑꯥꯏ ꯆꯥꯛꯗꯧ ꯃꯥꯜꯂꯦ ꯆꯥꯛ ꯀꯥ ꯂꯥꯝꯃꯥꯂꯩꯔꯦ ꯅꯪ ꯀꯩꯅꯣꯗꯒꯤꯔꯣ ꯑꯗꯒꯤ ꯆꯥ ꯆꯥꯔꯖ ꯀꯥꯕ ꯂꯣꯏꯔ ꯈꯣꯡꯅ ꯂꯥꯏꯔꯥ
ꯍꯣꯏ ꯒꯥꯔꯤ ꯐꯥꯔꯛ ꯇꯥꯔꯦꯅꯦ
ꯍꯣꯏ ꯍꯣꯏ ꯐꯔꯦ ꯋꯀꯤꯡ ꯑꯣꯏꯅ ꯑꯗꯨꯝ ꯆꯠꯗ ꯌꯥꯝ ꯐꯔꯦ ꯑꯩꯁꯨ ꯉꯔꯥꯡ ꯋꯥꯛꯀꯤꯡ ꯆꯦꯜꯂꯦ ꯅꯣꯏ ꯅꯣꯏꯔꯣꯝꯗ ꯅꯣꯏꯔꯣꯝꯗ ꯂꯥꯛꯄꯅꯦ ꯋꯥꯛꯀꯤꯡ ꯥꯑꯌꯛ ꯑꯌꯨꯛꯇ
ꯎꯝ ꯑꯣ ꯄꯨꯡ ꯀꯌꯥꯗꯔꯣ
ꯄꯨꯡ ꯀꯩꯅꯣ ꯃꯥ ꯇꯔꯨꯛ ꯗꯥꯏꯗ ꯑꯣꯏꯔꯝꯒꯅꯤ ꯏꯃꯥꯟꯅꯕ ꯏꯕꯥꯅꯤ ꯋꯥꯛꯀꯤꯡ ꯆꯦꯜꯂꯨꯔꯦ ꯍꯨꯃꯥꯡ ꯈꯔ ꯈꯔ ꯇꯥꯍꯟꯗ꯭ꯔꯗꯤ ꯌꯥꯗ꯭ꯔꯦ
ꯎ ꯑꯥ
ꯀꯣꯛꯁꯦ ꯊꯤꯗꯣꯔꯛꯑꯦ ꯌꯥꯗ꯭ꯔꯦ ꯄꯪꯊꯣꯔꯛꯑꯦ ꯍꯥꯏꯕ ꯋꯥꯀꯤꯡ ꯍꯣꯏ ꯈꯔ ꯈꯔ ꯆꯦꯟꯕ ꯍꯧꯔꯒꯦ ꯑꯃꯨꯛ ꯃꯃꯥꯡ ꯆꯍꯤꯗ ꯌꯥꯝ ꯌꯥꯝ ꯆꯦꯜꯂꯝꯕꯅꯦ ꯍꯟꯗꯛꯇꯤ ꯆꯦꯟꯈꯤꯗ꯭ꯔꯦ ꯑꯗꯨꯝ ꯐ꯭ꯔꯤ ꯂꯩꯕ ꯃꯇꯝꯗ ꯊꯦꯡ ꯍꯧꯒꯠꯄ ꯑꯗꯨꯅ ꯄꯨꯛꯁꯦ ꯀꯪꯊꯣꯔꯑꯦ ꯍꯥꯏꯕ ꯏꯁꯥꯁꯦ ꯅꯣꯏꯗ꯭ꯔꯁꯨꯀꯣ ꯄꯨꯛ ꯄꯨꯛ ꯀꯪꯊꯣꯔꯛꯑꯦ ꯌꯥꯗ꯭ꯔꯦ ꯑꯦ ꯁꯣꯁꯍꯅ ꯍ ꯑꯥꯎꯀꯣ
ꯇꯥꯔꯕꯔ
ꯌꯥꯗꯕꯩꯅꯤꯅꯦ ꯆꯪꯗꯕꯩꯅꯤꯅꯦ
ꯆꯪꯗꯕ ꯑꯩꯅꯦ ꯆꯥꯛꯗꯕ ꯌꯥꯝ ꯆꯥꯗꯦ ꯅꯪꯗꯣ ꯅꯣꯏꯒꯤ ꯐꯤꯒꯔꯡ ꯋꯥꯡꯕꯩ ꯃꯅꯤꯗꯤꯀꯣ ꯃꯤꯅ ꯋꯥꯡ ꯆꯥꯎ ꯋꯥꯡ ꯆꯥꯎꯋꯦꯍꯦ ꯍꯥꯏꯅꯕ ꯈꯔ ꯆꯥꯎꯅꯕꯁꯨ ꯇꯧꯔꯣ ꯋꯥꯡꯅꯤ ꯋꯥꯡꯈ꯭ꯔꯦ
ꯃꯤ ꯃꯤꯅ ꯍꯥꯏꯔꯤꯁꯦ ꯋꯥ ꯋꯥꯡ ꯆꯥꯎꯔꯦ ꯍꯥꯏꯔꯦ ꯋꯥ ꯀꯪꯉꯦ ꯍꯥꯏ ꯇꯔꯦ ꯅꯪꯁꯤꯗꯤ ꯋꯥ ꯀꯪꯉꯦ ꯍꯥꯏꯪꯉ ꯍꯝ
ꯇꯃꯦ ꯇꯃꯦ
ꯍꯌꯦꯡ ꯌꯥꯔꯒꯗꯤ ꯆꯔꯁ ꯀ ꯍꯣꯏ ꯆꯥꯔꯖ ꯑꯩ ꯑꯌꯨꯛꯇ ꯆꯥꯔꯖ ꯀꯥꯔꯗꯤ ꯐꯣꯟ ꯇꯧꯔꯛꯒꯦꯀꯣ
ꯑꯃꯗꯨꯗ ꯇꯧꯔꯛꯑꯣ ꯑꯁ ꯁꯤ ꯇꯧꯔꯗꯤ ꯎꯝ ꯍ ꯍꯣꯔꯦꯟ ꯍꯥꯏꯅꯔꯁꯤ ꯑꯗꯨ ꯑꯗꯨꯒꯤ ꯃꯇꯥꯡꯗꯗꯤ ꯍꯧꯖꯤꯛ ꯍꯥꯏꯕ ꯅꯨꯡꯉꯥꯏꯇ꯭ꯔꯦ
ꯍꯧꯖꯤꯛ ꯍꯥꯏꯕ ꯅꯨꯡꯉꯥꯏꯅꯦꯦ ꯑꯩꯁꯨ ꯄꯥꯏ ꯗꯦꯅ
ꯇꯧꯔꯦꯕ ꯋꯥ ꯉꯥꯡꯉꯕ ꯀꯥꯟꯗ
ꯍꯣꯏ ꯅꯣꯡꯁꯤ ꯑꯃꯨꯛ ꯃꯥꯡꯉꯛꯄ ꯀꯩꯅꯣꯝ ꯇꯧꯋꯦ
ꯑꯩꯈꯣꯏ ꯏꯁꯤꯡ ꯂꯩꯇ꯭ꯔꯦ ꯑꯃꯐꯥꯎ ꯑꯗꯨꯅ ꯏꯁꯤꯡ ꯂꯧꯒꯗꯕ ꯑꯣꯗꯔ ꯇꯧ ꯍꯥꯏꯌꯦ
ꯑꯣ ꯑꯣꯗꯠꯇꯣ ꯍꯧꯖꯤꯛꯂꯣ
ꯅꯠꯇꯦ ꯍꯣꯔꯦꯟ ꯇꯧꯗꯣꯏꯅꯤ ꯁꯤ ꯂꯣꯏꯔꯒ
ꯑꯣ ꯑꯣ ꯑꯗꯨꯗꯣ ꯍꯥꯏꯔ ꯑꯩꯈꯣꯏꯁꯨ ꯏꯁꯤꯡ ꯂꯩꯇ꯭ꯔꯕꯅꯤꯅꯦ ꯅꯣꯏ ꯏꯁꯤꯡ ꯑꯣꯗꯔ ꯑꯣꯗꯔ ꯇꯧꯕꯁꯦ ꯀꯩꯅꯣ ꯏꯁꯤꯡ ꯑꯩꯈꯣꯏꯒꯤ ꯂꯤꯇꯔ ꯆꯥꯃꯉꯥꯒꯤꯗꯣ ꯀꯌꯥ ꯀꯌꯥ ꯂꯧꯒꯦ
ꯆꯥꯃꯉꯥꯒꯤ ꯈꯪꯗ ꯑꯩꯈꯣꯏꯗꯤ ꯂꯤꯁꯤꯡ ꯑꯃꯒ ꯆꯥꯃꯉꯥꯗꯣ ꯑꯗꯨ ꯄꯨꯂꯞꯇ ꯆꯥꯃꯔꯤ
ꯑꯗꯨꯗꯤ ꯆꯥꯝꯃꯔꯤꯗ ꯂꯤꯇ ꯀꯌꯥꯕ
ꯄꯩꯁꯥ ꯆꯥꯝꯃꯔꯤꯗ ꯂꯤꯁꯤꯡ ꯑꯃꯒ ꯆꯥ ꯃꯉꯥ
ꯑꯣ ꯂꯤꯁꯤꯡ ꯑꯃꯒ ꯆꯥꯝꯃꯒ ꯂꯤꯇꯔ ꯀꯣ ꯑꯦ ꯌꯥꯝꯈ꯭ꯔꯦꯅꯦ ꯍꯟꯗꯛꯁꯦ ꯀꯣ
ꯑꯗꯨꯃꯥꯏꯅꯗꯨꯝ ꯇꯧ ꯂꯩꯌꯦ
ꯏꯁꯤꯡꯁꯤ ꯌꯥꯝ ꯇꯥꯡꯈ꯭ꯔꯦꯕ
ꯁꯤꯡꯇꯥꯒꯤ ꯍꯣꯏ
ꯃꯃꯥꯡ ꯃꯃꯥꯡ ꯃꯃꯥꯡ ꯑꯩꯈꯣꯏ ꯁꯤꯗ ꯔꯦꯟ ꯂꯩꯔꯤꯉꯩꯗ ꯀꯩꯅꯣ ꯇꯧꯋꯦ ꯑꯗꯨꯁꯨ ꯌꯥꯝ ꯍꯣꯡꯉꯝꯕꯅꯦ ꯑꯗꯨ ꯃꯇꯝꯗꯕꯨꯗꯤ ꯂꯤꯁꯤꯡ ꯆꯥꯃꯉꯥꯗ ꯂꯨꯄꯥ ꯀꯨꯟꯊ꯭ꯔꯥ ꯈꯛꯅ ꯑꯗꯨꯃꯥꯏꯅ ꯑꯣꯏꯔ
ꯑꯁ ꯊꯅꯒ ꯃꯅꯥꯠꯇꯦꯗ
ꯍꯣꯏ ꯍꯥꯟꯅꯒ ꯃꯥꯟꯅꯗ꯭ꯔꯦ ꯍꯧꯖꯤꯛꯇꯤ ꯂꯣꯏ ꯇꯥꯡꯈꯠꯈ꯭ꯔꯦꯗ
ꯑꯥ
ꯅꯣꯏ ꯇꯥꯡꯈꯠꯈ꯭ꯔꯦ ꯊꯔꯣꯏ ꯊꯔꯣꯏ ꯈꯨꯟꯕꯩ ꯋꯥꯔꯤ ꯍꯥꯏꯔꯒ ꯉꯥꯁꯨ ꯐꯥꯅꯤꯡꯉꯤꯅꯦ ꯅꯣꯏꯔꯣꯝꯗ ꯂꯕꯨꯨꯀꯤꯗ ꯑꯦ ꯂꯧꯕꯨꯛꯇ ꯃꯤ ꯉꯥ ꯐꯥꯅꯩ ꯑꯗꯨꯗꯤ
ꯀꯥꯏꯗꯅꯣ ꯑꯩꯈꯣꯏ ꯃꯅꯥꯛꯁꯤꯗꯔꯣ ꯅꯠꯇ꯭ꯔꯒ ꯑꯥꯗꯔꯣ
ꯃꯤꯗ ꯑꯥꯗ ꯑꯥꯥ ꯑꯥꯗ ꯍꯥꯏꯕ ꯅꯣꯏ ꯂꯧ ꯈꯥꯎ ꯂꯧ ꯈꯥꯎꯕ ꯃꯇꯝ ꯂꯧ ꯌꯩ ꯂꯧ ꯌꯩꯕ ꯃꯇꯝꯗ ꯑꯗꯨꯗ ꯉꯥ ꯐꯥꯅꯩꯅꯤ
ꯑꯩꯗꯤ ꯈꯪꯗꯦ
ꯑꯦ ꯃꯤ ꯐꯅꯕꯅꯦꯍꯦ
ꯂꯩꯔꯝꯃꯣꯏꯗ
ꯅꯣꯏ ꯅꯣꯏ ꯈꯨꯟꯗꯒꯤ ꯈꯤꯇꯪ ꯍꯥꯏꯗꯔꯒ ꯀꯩꯅꯣ ꯇꯧꯕꯗꯣ ꯑꯥ ꯈꯨꯟ ꯈꯨꯟ ꯍꯥꯏꯒꯗ꯭ꯔꯥ ꯑꯗꯨꯒꯤ ꯃꯅꯨꯡꯗ ꯆꯪꯖꯤꯜꯂꯒ ꯂꯣꯛ ꯃꯆꯥ ꯑꯃ ꯏꯁꯤꯡ ꯆꯦꯟꯗꯣꯛꯕꯗꯣ ꯈꯪꯕ꯭ꯔꯥ
ꯑꯣ ꯑꯣ ꯑꯣ
ꯑꯗꯨꯗ ꯑꯩꯈꯣꯏ ꯏꯃꯥꯟꯅꯕ ꯑꯅꯤꯒ ꯀꯩꯅꯣ ꯇꯧꯕꯅꯤ ꯉꯥ ꯐꯥꯕ ꯆꯠꯇꯣꯏꯅꯤꯅꯦ ꯃꯃꯥꯡ ꯆꯍꯤꯗ ꯕꯦꯇ꯭ꯔꯤꯅ ꯇꯧꯔꯒ ꯌꯥꯝ ꯍꯥꯎꯋꯤ ꯉꯥꯗꯣ ꯃꯆꯥ ꯃꯆꯥꯅꯤ ꯆꯥꯎꯕꯗꯤ ꯆꯥꯎꯗꯦ ꯉꯥꯗꯣ
ꯆꯤꯡꯒꯤ ꯉꯥ ꯑꯣꯏꯔꯝꯗꯧ ꯃꯥꯜꯂꯦ
ꯍꯣꯏ ꯆꯤꯡꯒꯤ ꯉꯥꯗꯣ ꯆꯤꯡꯒꯤ ꯉꯥꯗꯣ ꯑꯩꯈꯣꯏꯒꯤ ꯀꯩꯅꯣ ꯂꯩꯕꯗꯣ ꯅꯣꯏ ꯈꯨꯟꯗꯒꯤ ꯍꯥꯏꯗꯔꯒ ꯀꯦꯝ ꯀꯦꯝ ꯀꯦꯝ ꯑꯃ ꯂꯩꯕꯗꯣ ꯍꯣꯏ ꯃꯅꯨꯡ ꯆꯪꯈꯤꯕꯗꯣ ꯂꯕꯨꯛ ꯃꯅꯨꯡꯗ ꯍꯥꯏꯇꯥꯔꯦ ꯑꯁ ꯑꯗꯨꯗꯤ ꯑꯥ ꯃꯈꯥꯗꯒꯤꯅꯦ ꯆꯠꯆꯠ ꯑꯩꯈꯣꯏ ꯊꯕꯛ ꯌꯥꯎꯃꯤꯟꯅꯕꯗꯣ ꯅꯣꯏ ꯈꯨꯜꯒꯤ
ꯑꯥ ꯈꯪꯉꯦ ꯈꯪꯉꯦ
ꯃꯕꯥꯅꯤꯒ ꯑꯩꯒ ꯆꯠꯂꯦ ꯌꯥꯝ ꯅꯨꯡꯉꯥꯏꯕ ꯋꯥꯅꯦ ꯋꯥ ꯋꯥ ꯋꯥꯁꯨ ꯋꯥꯏ ꯉꯥꯃꯨꯗꯒꯤ ꯀꯩꯗꯒꯤ ꯃꯥ ꯉꯥ ꯃꯃꯤꯡ ꯈꯪꯗ꯭ꯔꯦ ꯃꯆꯥ ꯃꯆꯥ ꯆꯤꯡ ꯆꯤꯡꯒꯤ ꯉꯥ ꯅꯨꯡ ꯉꯥꯗꯣ ꯃꯍꯥꯎ ꯌꯥꯝ ꯂꯩꯌꯦ ꯌꯥꯝ ꯍꯥꯎꯋꯦ ꯑꯗꯨ ꯑꯗꯨꯗꯁꯨ ꯆꯠꯃꯤꯟꯅꯕ ꯌꯥꯏ ꯀꯩꯅꯣ ꯑꯩꯈꯣꯏ
ꯌꯥꯏꯌꯦ ꯅꯣꯡꯃ ꯆꯠꯁꯦ ꯃꯇꯥꯡ ꯆꯥꯕ ꯀꯥꯟꯗꯀꯣ
ꯃꯇꯥꯡ ꯆꯥꯕ ꯀꯥꯟꯗ ꯆꯠꯁꯦ ꯍꯧꯖꯤꯛ ꯍꯧꯖꯤꯛꯁꯨ ꯑꯗꯨꯝ ꯆꯠꯄ ꯌꯥꯏꯗ
ꯏꯁꯤꯡ ꯂꯩꯕ꯭ꯔꯥ ꯂꯩꯇꯕ꯭ꯔꯥ ꯍꯥꯏꯕꯗꯨꯣ ꯍꯥꯟꯅ ꯀꯩꯅꯣ ꯇꯧꯈꯣ
ꯏꯁꯤꯡꯗꯤ ꯁꯣꯏꯗꯅ ꯂꯩꯒꯅꯤ ꯏꯁꯤꯡꯗꯤ ꯑꯗꯨꯗ ꯑꯗꯨꯝ ꯆꯦꯜꯂꯦ ꯍꯥꯏꯗ ꯑꯗꯨꯒꯤ ꯖꯒꯥꯗꯣ ꯌꯥꯝꯅ ꯌꯥꯝ ꯅꯨꯡꯉꯥꯏ ꯍꯥꯏꯗꯤ ꯑꯩꯈꯣꯏꯒꯤ ꯆꯥꯛ ꯀꯩꯀꯥ ꯊꯣꯡꯉꯒꯅꯦ ꯖꯒꯥꯗꯣ ꯄꯤꯛꯅꯤꯛꯀꯤ ꯇꯥꯏꯞꯇ ꯑꯗꯨꯝ ꯆꯠꯄ ꯌꯥꯅꯦꯕ
ꯆꯠꯁꯤꯔꯣ ꯑꯗꯨꯗꯤ
ꯍꯣꯏ ꯌꯥꯏꯌꯦ ꯅꯣꯏ ꯈꯨꯟꯒꯤ ꯄꯥꯈꯪꯁꯤꯡꯗꯣ ꯈꯔ ꯈꯔ ꯍꯥꯏꯔꯣ ꯆꯠꯄ ꯌꯥꯅꯤ ꯀꯩꯅꯣ ꯆꯠꯄ ꯌꯥꯏ ꯑꯩꯈꯣꯏꯒꯤ ꯀꯥ ꯀꯩ ꯀꯣꯜꯂꯤꯛ ꯈꯔ ꯄꯨꯔꯒꯀꯣ ꯆꯐꯨ ꯈꯔ ꯄꯨꯔꯒ ꯁꯤꯡꯅ ꯆꯥꯛ ꯌꯦꯟꯖꯥꯡ ꯊꯣꯡꯕꯗꯣ ꯑꯗꯨꯃꯥꯏꯅ ꯇꯧꯔꯒ ꯄꯤꯛꯅꯤꯛꯀꯤ ꯇꯥꯏꯞꯇ ꯆꯠꯄ ꯌꯥꯏꯌꯦ
ꯑꯣ ꯆꯠꯁꯦ
ꯆꯠꯁꯦ ꯆꯠꯁꯤ ꯑꯥ ꯃꯊꯪ ꯂꯣꯝꯗꯤ ꯀꯥꯕ ꯌꯥ ꯅꯨꯡꯉꯥꯏꯔꯣꯏ ꯑꯗꯨ ꯀꯥꯕꯗꯤ ꯌꯥꯔꯣꯏ ꯍꯥꯏꯔ ꯑꯝ ꯑꯣ ꯇꯣꯗ ꯆꯞꯄꯦꯅꯦ ꯃꯃꯥꯡꯗꯣ ꯅꯣꯏ ꯅꯣꯏ ꯍꯦꯔꯣ ꯅꯣꯏ ꯍꯦꯔꯣ ꯑꯃ ꯌꯥꯎꯕꯅꯤꯍꯦ
ꯌꯥꯎ ꯌꯥꯎꯗ꯭ꯔꯦꯅ ꯍꯧꯖꯤꯗꯤ
ꯍꯧꯖꯤꯛꯇꯤ ꯑꯈꯣꯏ ꯍꯦꯔꯣ ꯅꯠꯇ꯭ꯔꯦ ꯍꯥꯏꯗꯣꯏꯔꯥ ꯅꯣꯏ ꯍꯦꯔꯣꯅꯦ ꯅꯣꯏ ꯍꯦꯔꯣ ꯅꯣꯏ ꯍꯦꯔꯣꯅꯦ ꯃꯁꯥ ꯅꯣꯏꯕ ꯅꯨꯄꯥꯗꯣ ꯆꯄ ꯑꯁ ꯅꯣꯛꯄꯁꯤꯗꯤ ꯅꯣꯛꯄꯁꯤ ꯑꯩꯈꯣꯏ ꯑꯍꯣꯝ ꯀꯣ
ꯂꯧꯈꯠꯄ ꯌꯥꯗꯕ ꯃꯤꯗꯨꯕꯨ ꯑ
ꯅꯣꯏ ꯍꯦꯔꯣ ꯍꯥꯏꯔꯒꯦꯀꯣ ꯅꯣꯏ ꯍꯦꯔꯣꯗ ꯌꯥꯝ ꯅꯣꯛꯅꯤꯡꯕꯋꯥꯅꯦ ꯑꯩꯈꯣꯏꯒꯤ ꯉꯥ ꯐꯥꯔꯒ ꯕꯦꯇ꯭ꯔꯤ ꯐꯥꯔꯒꯅꯦ ꯃꯇꯣꯝꯗ ꯃꯩ ꯆꯤꯡꯉꯤꯅꯦ ꯃꯥ ꯏꯁꯤꯡꯗ ꯂꯣ ꯇꫭꯝꯗ ꯑ ꯃꯩ ꯀꯩꯅꯣ ꯇꯧꯋꯥ ꯕꯦꯇꯔꯤ ꯆꯤ ꯆꯤ ꯆꯤꯡꯤꯕꯗꫭ ꯑꯗꫭ ꯃꯆꯩ ꯄꯥꯏꯕꯗꯣ ꯄꯥꯏꯔ ꯐꯕꯅꯦꯕꯀꯣ ꯃꯇꯣꯝꯗ ꯐꯥꯔꯒ ꯃꯇꯣꯝꯗ ꯃꯩ ꯆꯤꯡꯕꯅꯦꯕ ꯏꯁꯤꯡ ꯏꯁꯤꯡꯅ ꯍꯪꯉꯣꯏ ꯍꯪꯉꯣꯏ ꯆꯣꯡ ꯆꯣꯡꯕꯩ ꯑꯗꯨ ꯃꯥꯥꯏꯅ ꯆꯣꯡꯊꯣꯔꯛꯄꯁꯦ ꯑꯩꯈꯣꯏ ꯅꯣꯛꯄꯁꯦ ꯅꯣꯛꯄꯁꯦ ꯂꯣꯏꯔꯝꯅꯦ ꯌꯥꯝ ꯋꯥꯕ ꯍꯥꯏꯇꯥꯔꯦꯀꯣ ꯄꯨꯡ ꯑꯍꯨꯝꯃꯨꯛꯀꯤ ꯆꯥꯡꯗ ꯆꯠꯄꯅꯦꯕ ꯑꯥ ꯃꯈꯥ ꯔꯣꯝꯗꯒꯤ ꯑꯗꯔꯤ ꯑꯁ ꯑꯩꯈꯣꯏꯒꯤ ꯀꯩ ꯍꯥꯏꯁꯤ ꯄꯥꯡꯒꯟ ꯌꯥꯎ ꯌꯥꯎꯗ꯭ꯔꯒ ꯄꯥꯡꯅꯣꯛꯇ ꯅꯣꯛꯅꯤꯡꯕꯗꯣ ꯑꯗꯨꯃꯥꯏ ꯑꯗꯨꯃꯥꯏꯅ ꯇꯧꯔꯛꯑꯦ
ꯍꯣꯏꯅꯦ ꯌꯥꯝ ꯅꯣꯛꯒꯟꯕꯅꯤꯅꯦ ꯅꯣꯛꯐꯦꯠ ꯅꯣꯛꯐꯦꯠ ꯁꯨ
ꯑꯃꯅ ꯃꯁꯣꯏ ꯃꯁꯥ ꯅꯣꯏ ꯑ ꯅꯨꯄꯥꯗꯨꯅ ꯋꯥ ꯃꯥꯡ ꯋꯥ ꯉꯥꯡꯊꯣꯔꯛꯑꯗꯤ ꯑꯩꯗꯤ ꯑꯗꯨꯝ ꯅꯣꯛ ꯅꯣꯛꯅꯤꯡ ꯅꯣꯛꯅꯤꯡꯕ ꯍꯥꯏꯇꯥꯔꯦꯀꯣ
ꯑꯥꯏꯍꯣꯏ
ꯑꯗꯨ ꯅꯨꯄꯥꯖꯨ ꯖꯥ ꯖꯥꯠ ꯉꯥꯡꯕꯅꯦꯕ ꯚꯦꯔꯅꯤ ꯅꯣꯡꯃꯆꯠꯁꯤ ꯅꯪꯁꯨ ꯌꯥꯎꯔꯗꯤ ꯅꯣꯏꯁꯨ ꯌꯥꯎꯔꯗꯤ ꯅꯨꯡꯉꯥꯏꯅꯤꯌꯦ
ꯎꯝ ꯃꯤ ꯈꯜꯂꯛꯑꯣ ꯆꯠꯁꯦ
ꯍꯣꯏ ꯑꯩꯈꯣꯏꯗꯤ ꯂꯩꯔꯦ ꯑꯩꯈꯣꯏ ꯑꯍꯨꯝ ꯑꯩꯈꯣꯏ ꯑꯍꯨꯝ ꯅꯣꯏ ꯈꯨꯟꯒꯤ ꯌꯥꯝ ꯂꯣꯏꯔ ꯑꯃꯁꯨ ꯌꯥꯏꯗ ꯍꯣꯏ ꯃꯤ ꯃꯇꯥꯡ ꯆꯥꯕꯗ ꯍꯥꯏꯔꯛꯀꯦ ꯆꯠꯁꯦ ꯑꯗꯨꯗ ꯀꯩꯅꯣ ꯇꯧ ꯇꯧꯗꯣꯏꯅꯦ ꯑꯗꯨꯗ ꯆꯥꯛ ꯏꯟꯖꯥꯡꯗꯣ ꯊꯣꯡꯗꯣꯏꯅꯦ ꯊꯣꯡꯉꯒ ꯆꯥꯔꯒ ꯍꯜꯂꯛꯀꯅꯤꯕ
ꯑꯗꯨꯗ ꯅꯠꯇ꯭ꯔꯁꯨ ꯑꯇꯣꯞꯄ ꯃꯐꯝꯗ ꯆꯠꯄ ꯌꯥꯏꯀꯣ ꯂꯥꯛꯑꯗꯤ ꯍꯣꯔꯦꯟꯅ ꯍꯥꯏꯔꯁꯤ
ꯍꯣꯏ ꯍꯣꯏ ꯑꯩ ꯀꯩꯅꯣꯗꯣ ꯍꯩ ꯅꯣꯏꯗꯋꯥꯏꯗ ꯍꯩꯅꯧ ꯍꯩꯅꯧ ꯄꯥꯟꯗꯥꯏꯅꯦ ꯅꯣꯏ ꯊꯣꯡꯒꯥꯟꯒꯦꯔꯥ
ꯑꯣ
ꯌꯥꯝ ꯌꯥꯝ ꯍꯥꯎꯋꯦ ꯍꯥꯏꯌꯦ ꯅꯣꯏꯒꯤ ꯊꯪꯅꯕ ꯑꯗꯨꯗꯣ ꯌꯨꯝꯗꯣ ꯍꯩꯅꯧ ꯑꯆꯧꯕ ꯄꯥꯟꯕꯗꯣ ꯑꯗꯨ ꯍꯥꯎꯋꯦ ꯍꯥꯏꯌꯦ ꯑꯩꯈꯣꯏ ꯔꯥꯎꯟ ꯂꯥꯛꯄꯗꯅꯦ ꯑꯗꯨꯝ ꯍꯥꯏꯅꯔꯤꯟ
ꯆꯥꯕ ꯐꯪꯗꯦ ꯀꯥꯏꯗꯒꯤ ꯄꯤꯗꯦꯍꯦ
ꯑꯩ ꯑꯁ ꯑꯩꯗꯤꯅꯦ ꯀꯩꯅꯣꯅꯦ ꯍꯁ ꯍꯩꯅꯧ ꯆꯥꯕ ꯌꯥꯝ ꯐꯪꯉꯦ ꯍꯟꯗꯛꯁꯤ ꯑꯩꯅ ꯍꯟꯗꯛ ꯇꯥꯕ ꯖꯒꯥꯗꯣ ꯍꯩꯅꯧ ꯌꯥꯝ ꯄꯥꯜꯂꯦꯕ
ꯑꯩ ꯑꯩꯁ ꯑꯗꯨꯗꯤ ꯄꯤꯔꯛꯑꯣꯅ
ꯑꯩ ꯅ ꯑꯦ ꯍꯣꯏ ꯄꯤ ꯄꯤꯔꯛꯀꯦ ꯉꯁꯥꯏ ꯁꯥꯇ꯭ꯔ ꯑꯅꯤꯒꯤꯁꯨ ꯀꯩꯅꯣ ꯄꯤ ꯄꯤꯈꯤꯕꯅꯦ ꯉꯔꯥꯡꯁꯨ ꯍꯦꯛ ꯍꯦꯛꯈꯤꯕꯅꯦꯕ ꯑꯩꯅ ꯉꯔꯥꯡ ꯁꯥꯇ꯭ꯔ ꯑꯅꯤꯒꯤ ꯁꯇꯤꯟ ꯀꯥꯎ ꯁꯥꯇꯤꯟ ꯀꯥꯎꯔ ꯃꯥꯜꯂꯦꯕꯀꯣ ꯁꯤꯗꯤ ꯍꯩꯅꯧ ꯃꯈꯣꯡꯗ ꯃꯣꯏ ꯍꯦꯛꯑꯒ ꯃꯈꯥꯗ ꯊꯝ ꯊꯝꯃꯝꯕ ꯍꯥꯏꯇꯥꯔꯦ ꯑꯗꯨ ꯑꯩ ꯆꯪꯀꯥꯟꯗ ꯊꯦꯡꯅꯔꯦ ꯑꯗꯣ ꯉꯁꯥꯏꯃꯨꯛ ꯂꯧꯕ ꯂꯥꯛꯑꯦ ꯁꯥꯇꯤꯟ ꯐꯪ ꯁꯥꯇꯤꯟ ꯇꯥꯔꯝꯕ꯭ꯔꯥ ꯈꯣꯠꯄ꯭ꯔꯅ ꯃꯤ ꯑꯇꯣꯞꯄꯅ ꯄꯨꯒ꯭ꯔꯗꯤ ꯃꯥꯡꯒ꯭ꯔꯗꯣꯏꯅꯦꯕ ꯃꯣꯏ ꯂꯥꯛꯑꯒ ꯁꯥꯇꯤꯟ ꯄꯤꯒꯔꯦ ꯍꯩꯅꯧꯁꯨ ꯑꯅꯤ ꯄꯤꯔꯒꯀꯣ ꯑꯃꯨꯛ ꯑꯃꯨꯟꯕꯅꯦ ꯑꯗꯨꯁꯨ ꯌꯥꯝ ꯑ ꯌꯥꯝ ꯍꯔꯥꯎ ꯍꯔꯥꯎ ꯆꯠꯈ꯭ꯔꯦꯅꯤ
ꯐꯩ
ꯀꯩꯅꯣꯇꯩꯅꯦ ꯃꯩꯇꯩ ꯂꯣꯟꯁꯨ ꯊꯣꯛꯇꯦ ꯑꯗꯨ ꯂꯩꯁꯥꯕꯤ ꯑꯅꯤꯗꯣ ꯑꯩꯅ ꯍꯩꯅꯧ ꯑꯅꯤ ꯄꯤꯔꯨꯕꯗꯩꯗꯤ ꯌꯥꯝ ꯊꯥꯒꯠꯄꯤꯔꯒ ꯆꯠꯈ꯭ꯔꯦ ꯑꯩꯕꯨ
ꯅꯁꯥꯒꯤ ꯅꯔꯜ ꯁꯨ ꯅꯠꯇꯕꯗꯨꯕꯨ
ꯍꯣꯏ ꯑꯗꯨ ꯑꯗꯨ ꯑꯣꯏꯔꯁꯨ ꯍꯧꯖꯤꯛ ꯂꯥꯛ ꯍꯦꯛ ꯍꯦꯛꯄꯗꯣ ꯂꯥꯝꯕ ꯐꯪꯗꯦꯕ ꯑꯩꯅ ꯑꯃꯨꯟꯕꯗꯣ ꯈꯨꯟꯕꯤꯔꯒꯀꯣ ꯈꯨꯟꯕꯤꯔꯒ ꯃꯣꯏ ꯂꯥꯛꯀꯅꯦꯕ ꯈꯪꯉꯦꯕ ꯉꯔꯥꯡ ꯂꯥꯛꯑꯝꯃꯦꯕ
ꯎꯝ
ꯍꯩꯅꯧ ꯍꯦꯛ ꯄꯤꯌꯣ ꯍꯥꯏꯔꯒ ꯑꯩꯅ ꯍꯌꯦꯡ ꯈꯨꯟꯂꯒ ꯊꯝꯃꯝꯒꯦ ꯂꯥꯛꯑꯣ